ꯎꯞ ꯍꯜꯂꯣ ꯑꯣ ꯇꯥꯔꯦ ꯇꯥꯔꯦ ꯐꯖꯅ ꯇꯥꯗꯕ꯭ꯔꯣ
ꯇꯥꯕ꯭ꯔꯣ
ꯎꯝ ꯇꯥꯏꯌꯦ ꯇꯥꯗꯕ꯭ꯔꯣ
ꯍꯥꯜꯂꯣ ꯑꯣ ꯑꯣ ꯇꯥꯏ ꯇꯥꯔꯦ ꯇꯥꯔꯦ
ꯅꯥꯈꯣꯟꯗꯤ ꯑꯩꯗꯤ ꯐꯖꯅ ꯇꯥꯔꯦ
ꯍꯧꯖꯤꯛꯇꯤ ꯇꯥꯔꯦ
ꯎꯝ ꯆꯨꯔꯦ
ꯎꯝ ꯁꯤ ꯍꯣꯏ ꯀꯅ ꯆꯔꯤꯒꯦ
ꯑꯩꯈꯣꯏꯗꯗꯤ ꯆꯨꯗꯦ ꯀꯔꯤꯒꯤꯔꯥ ꯈꯪꯗ꯭ꯔꯦ ꯑꯩꯈꯣꯏꯒꯤꯁꯦ
ꯊꯦꯡꯔꯒ ꯀꯣ ꯑꯍꯥꯎꯕ ꯍꯥꯎꯔꯒ ꯆꯥꯅꯤꯡꯉꯤ ꯆꯥꯅꯤꯡꯉꯦ
ꯍꯣꯏ ꯍꯣꯏ ꯆꯨꯝꯃꯦ ꯁꯨꯃꯥꯏꯅ ꯇꯧꯅꯤꯡꯉꯤ ꯍꯣꯏ ꯁꯦꯡꯕ
ꯌꯦꯔꯨꯝ ꯍꯥꯎꯔꯒ ꯆꯥꯅꯤꯡꯉꯦ ꯌꯦꯔꯨꯝ ꯆꯥꯗꯕ ꯀꯨꯏꯔꯦ ꯑꯩ
ꯌꯦꯔꯨꯝꯗꯤ ꯈꯔ ꯑꯩꯈꯣꯏꯗꯤ ꯑꯦꯔꯥꯟꯒꯤ ꯁꯔꯨꯛꯇꯣ
ꯎꯝ
ꯌꯥꯝꯅ ꯌꯥꯝꯗꯕꯅꯤꯅ ꯑꯗꯨ ꯌꯥꯝ ꯆꯥꯕꯅ ꯐꯥꯅꯤ
ꯑꯗꯨꯅꯤ ꯇꯥꯡꯕꯒꯤ ꯑꯗꯨꯁꯨ
ꯑꯁ ꯌꯥꯝ ꯇꯥꯡꯈ꯭ꯔꯦ ꯍꯧꯖꯤꯛꯀꯥꯟꯁꯦ
ꯍꯣꯏ
ꯆꯥꯝꯃꯒ ꯌꯥꯡꯈꯩ ꯑ ꯆꯅꯤ ꯌꯥꯡꯈꯥꯏ ꯍꯥꯏꯕꯅꯦ ꯅꯍꯥꯟ ꯅꯪ ꯑꯥ
ꯑꯁꯤꯗꯗꯤ ꯅꯣꯏꯗꯒꯤ ꯍꯦꯜꯂꯤ ꯑꯩꯈꯣꯏꯗꯗꯤ
ꯂꯦꯇꯥ
ꯍꯣꯏ ꯆꯅꯤꯒꯤ ꯑꯥ ꯏꯠꯇꯤ
ꯆꯅꯤꯒꯤ ꯍꯣ ꯑꯗꯨꯒꯤ ꯂꯥꯎꯑꯦ ꯑꯩ
ꯑꯣ ꯇꯥꯡꯉꯦꯀꯣ
ꯇꯥꯡꯉꯦ
ꯅꯣꯏꯗ ꯈꯔ ꯇꯥꯡꯕ ꯃꯥꯜꯂꯦ
ꯍꯣꯏ ꯑꯝ ꯑꯩ ꯕꯖꯥꯔꯗ ꯍꯣꯜꯁꯦꯜ ꯌꯥꯎꯕ ꯑꯃ ꯐꯥꯝꯅꯌꯦꯁꯤꯅ ꯑꯗꯨ ꯑꯩꯈꯣꯏ ꯍꯧꯁꯇꯦꯜ ꯗ ꯂꯥꯏꯕ ꯀꯥꯟꯗ ꯂꯥꯎꯕꯝꯕ ꯐꯥꯔꯝꯗꯣ ꯑꯗꯨꯒ ꯇꯎꯔꯗꯤ ꯈꯔ ꯍꯣꯡꯉꯅꯤ
ꯍꯣꯏ ꯍꯣꯏ
ꯅꯣꯏꯅꯤ ꯑꯗꯨꯗ ꯂꯥꯎꯕ ꯆꯠꯂꯣꯅ
ꯑꯩꯈꯣꯏ ꯀꯩꯊꯦꯜꯗ ꯆꯠ ꯂ ꯂꯧꯔꯨꯕꯅꯦ
ꯎꯝ
ꯅꯍꯥꯟ ꯑ ꯅꯍꯥꯟ ꯑꯩꯈꯣꯏ ꯂꯥꯎꯕꯗꯨꯗꯤ ꯆꯥꯝꯃꯒ ꯑꯥ ꯇꯔꯦꯠ ꯀ ꯍꯥꯏꯕꯅꯤ ꯀꯣ
ꯎꯝ
ꯆꯥꯝꯃꯒ ꯒꯌꯥꯟ ꯇꯥꯏꯌꯦꯅ ꯑꯗꯨꯒꯤ ꯂꯥꯎ
ꯍꯣꯏ ꯇꯥꯏ ꯇꯥꯏ
ꯎꯝ ꯆꯅꯤ ꯐꯥꯎ ꯌꯥꯎꯗꯦ ꯑꯩꯈꯣꯏ ꯑꯅꯤ
ꯄꯣꯠ ꯂꯣꯏ ꯇꯥꯡꯈ꯭ꯔꯦ ꯑꯗꯨꯅꯦ
ꯍꯣꯏ ꯑꯗꯨꯒꯤꯅꯤ ꯆꯅꯤ ꯐꯥꯎ ꯌꯥ ꯑꯩꯈꯣꯏ ꯆꯥ ꯑꯅꯤꯅꯦ ꯍꯥꯏꯕ ꯀꯥꯟꯗ ꯑꯁ ꯇꯥꯡꯉꯦ ꯍꯥꯏꯕꯗꯣ
ꯑꯗꯨꯅꯦ ꯑꯗꯗꯤꯀꯣ ꯇꯥꯡꯗꯦ ꯌꯦꯔꯨꯝꯁꯦ ꯆꯥꯝꯃꯒꯤ ꯀꯨꯟ ꯆꯥꯝꯆꯥꯝꯃꯒꯤ ꯆꯥꯝꯃꯒꯤ ꯀꯣꯟ ꯑꯗꯨꯒꯤ ꯂꯥꯎꯕꯅꯦ ꯑꯩꯈꯣꯏꯗꯣ ꯄ꯭ꯂꯦꯠꯇ ꯀꯣ ꯌꯥꯝ ꯆꯥꯕꯅꯦ ꯅꯨꯡꯇꯤꯒꯤ ꯑꯗꯨꯝ ꯆꯥꯕꯅꯦ
ꯑꯗꯨꯝ ꯆꯥꯔꯁꯨ ꯌꯦꯔꯨꯝꯁꯦ ꯑꯗꯨꯝ ꯆꯥꯕ ꯑꯗꯨꯝ ꯆꯥꯅꯤꯡꯉꯦꯗ
ꯑꯩꯗꯤꯀꯣ ꯉꯥꯎꯔꯒ ꯇꯥꯎꯕꯗꯣ ꯍꯥꯎꯇꯦ
ꯎꯝ ꯀꯔꯤꯔ
ꯉꯥꯎꯑꯣ ꯐ꯭ꯔꯥꯏ ꯇꯥꯎꯕꯗꯣ ꯄꯥꯝꯗꯦ ꯍꯥꯏꯕ
ꯑꯣ ꯑꯗꯨꯏ ꯀꯔꯤꯒꯤꯔ ꯍꯥꯏꯕꯅꯤ
ꯈꯪꯗꯦ
ꯐꯨꯠꯄꯗꯣ ꯍꯥꯎꯕ꯭ꯔꯥ ꯅꯪꯒꯤ
ꯐꯨꯠꯄꯅ ꯍꯦꯟꯅ ꯍꯥꯎꯋꯦ ꯍꯣꯏ
ꯍꯥꯏꯗꯤ ꯑꯗꯨꯝ ꯍꯥꯎꯕꯈꯛ ꯉꯥꯛꯇꯅꯤꯗ
ꯐꯨꯠꯂꯒ ꯆꯥꯕꯅꯦ ꯑꯩꯈꯣꯏꯗꯤ ꯅꯨꯡꯇꯤꯒꯤ ꯑꯥꯗ ꯂꯩ ꯀꯥꯟꯗ ꯑꯦꯟꯁꯥꯡ ꯍꯥꯎꯗ꯭ꯔꯁꯨ ꯑꯗꯨ ꯂꯩꯔꯗꯤ ꯌꯥꯔꯦ
ꯑꯥ ꯈꯔ ꯐꯥꯔꯦꯀꯣ
ꯎꯝ
ꯑꯩꯒꯤ ꯏꯅꯥꯎ ꯅꯨꯄꯥꯗ ꯍꯧꯖꯤꯛꯅꯦ ꯆꯥꯛ ꯆꯥꯔꯒꯦ ꯇꯥꯋꯦ
ꯀꯔꯤ ꯑꯣ ꯌꯦꯟꯁꯥꯡꯗꯣ ꯑꯃ ꯍꯥꯡꯒꯦ ꯇꯥꯎꯋꯦ
ꯍꯣꯏ
ꯈꯪꯗ꯭ꯔꯦ ꯑꯩꯈꯣꯏꯁꯦ
ꯋꯥꯕꯒꯨꯝ ꯇꯧꯋꯦ ꯑꯩꯁꯨ ꯀꯩꯒꯤꯔ꯫
ꯃꯄꯥꯟꯗ ꯊꯣꯛꯔꯒ ꯂꯩꯏꯕꯅꯤꯅ ꯅꯨꯡꯉꯥꯢ꯫ ꯇꯨꯝ ꯌꯨꯝꯗ ꯂꯥꯏꯔꯗꯤ ꯀꯩꯁꯨ ꯇꯥꯎꯗ꯭ꯔꯁꯨ ꯑꯗꯨꯝ ꯋꯥꯕꯒꯨꯝ ꯇꯧꯋꯦ꯫
ꯍꯣꯏ ꯃꯄꯥꯟꯗ ꯑꯩꯈꯣꯏꯗꯣ꯫ ꯄꯥꯟ ꯊꯣꯛꯇꯕꯩꯅꯦ ꯑꯗꯨꯝ ꯍꯣꯏ ꯃꯅꯨꯡꯗ ꯂꯩꯕꯒꯤꯀꯣ꯫
ꯎꯝ꯫ ꯋꯥꯀꯤꯡ ꯆꯦꯟꯕ꯭ꯔꯥ ꯅꯣꯥꯏ꯫
ꯆꯦꯟꯗꯦ꯫ ꯍꯣꯏ ꯉꯔꯥꯡꯗꯣ꯫ ꯑꯩꯈꯣꯏ ꯏꯃꯅꯕꯤꯗꯣ ꯃꯥꯁꯦ ꯄ꯭ꯔꯦꯛꯇꯤꯁ ꯇꯧꯅꯤꯡꯉꯥꯏ ꯂꯥꯛꯑꯦ ꯍꯥꯏꯕ꯫ ꯑꯗꯨꯒꯤ ꯃꯥ ꯄ꯭ꯔꯦꯛꯇꯤꯁ ꯇꯧꯊꯣꯛꯈ꯭ꯔꯦ ꯑꯩꯕꯨꯗꯤ ꯃꯄꯥꯟꯕꯨꯗꯤ ꯑꯗꯨꯗꯤ ꯈꯪꯗꯦ ꯅꯨꯡꯇꯤꯒꯤ ꯆꯠꯅꯤꯡꯗꯕ ꯃꯥꯜꯂꯦ ꯃꯣꯏꯗꯣ
ꯎꯝ ꯑꯩꯗꫭ ꯎꯝ
ꯃꯤ ꯑꯃ ꯑꯅꯤ ꯈꯛꯇꯗꯤ ꯅꯨꯡꯉꯥꯏꯇꯦꯅ
ꯎꯝ
ꯑꯩ ꯑꯩꯒꯤꯗꯗꯤꯀꯣ ꯃꯤ ꯑꯃ ꯂꯩꯔꯗꯤ ꯑꯩ ꯃꯥꯟ ꯏꯃꯥꯟꯅꯕꯤ ꯑꯃ ꯂꯩꯔꯗꯤ ꯌꯥꯔꯦ
ꯑꯩ ꯑꯩꯁꯨꯅꯦ ꯌꯥꯔꯦ ꯀꯩꯁꯨ ꯀꯥꯏꯗꯦ
ꯏꯊꯥꯟ ꯍꯣꯏ ꯀꯥꯏꯗꯦ ꯑꯗꯨꯕꯨꯗꯤ ꯏꯊꯥꯟꯗꯗꯤ ꯇꯥꯟꯕ
ꯑꯗꯨꯕꯨꯗꯤ ꯇꯥꯎꯋꯦ ꯑꯗꯨꯗꯤ ꯃꯤꯁꯨ ꯌꯥꯝꯕꯅꯤꯅ
ꯍꯣꯏ ꯌꯥꯝ ꯌꯥꯝꯕꯅꯦ ꯆꯤꯡ ꯀꯥꯕꯁꯦ
ꯃꯥ ꯂꯩꯔꯗꯤ ꯑꯩꯁꯨ ꯌꯥꯔꯦ ꯀꯩꯁꯨ ꯀꯥꯏꯗꯦ ꯄꯤꯁ ꯑꯃ ꯂꯩꯌꯦꯗꯅ ꯆꯤꯡ ꯀꯥꯔꯨꯕꯗ ꯑꯗꯨꯒ ꯑ ꯅꯨꯡꯁꯤꯠ ꯑꯗꯨꯝ ꯐ꯭ꯔꯦꯁ ꯑꯣꯏꯕꯁꯨ ꯂꯩꯌꯦꯗꯅꯥ ꯅꯨꯡꯉꯥꯏꯌꯦ ꯑꯗꯨꯝ
ꯆꯤꯡ ꯀꯥꯕ ꯀꯥꯟꯗꯀꯣ ꯎꯃꯪꯗꯒꯤ ꯑꯥ ꯆꯠ ꯄ ꯌꯥꯕꯅꯦ ꯑꯩꯗꯤ ꯂꯝꯕꯤꯗꯣ ꯈꯪꯗꯕ
ꯎꯝ
ꯐꯥꯎ ꯆꯠꯄ ꯌꯥꯕꯅꯦ ꯆꯠꯅꯤꯡꯉꯦ ꯑꯗꯨ ꯆꯠꯂꯗꯤꯀꯣ ꯃꯣꯏ ꯎꯝ ꯑꯩꯈꯣꯏ ꯅꯍꯥꯟ ꯂꯥꯏ ꯌꯦꯡꯕ ꯆꯠꯂꯦꯅ ꯑꯗꯥ
ꯀꯥꯎꯔꯦ ꯑꯩꯗꯤ
ꯐꯇꯣ ꯀꯥꯞꯔꯨꯔ ꯍꯜꯂꯛꯄ‌ ꯅꯨꯃꯤꯠꯇꫭ
ꯑꯣ ꯑꯣ ꯍꯣꯏ ꯍꯣꯏ ꯍꯣꯏ
ꯅꯍꯥꯟ ꯑꯗꯨ ꯑꯗꯨꯗ ꯑꯥ ꯂꯩꯗꯅ ꯂꯩꯀꯥꯏ ꯑꯃ ꯑꯗꯨꯗ ꯐꯧꯗꯣꯛꯀꯅꯤ ꯍꯥꯏꯌꯦ
ꯑꯣ ꯑꯣ
ꯑꯗꯨꯒ ꯑꯗꯨꯒꯤ ꯂꯝꯕꯤꯗ ꯃꯟꯗꯤꯔ ꯀꯩ ꯀꯥ ꯂꯩ ꯍꯥꯏꯌꯦ ꯁꯤꯃꯤꯠ ꯇ꯭ꯔꯤ ꯑꯗꯨꯗꯥ ꯂꯩꯌꯦ ꯍꯥꯏꯌꯦ
ꯑꯗꯨꯗꯤ ꯃꯤ ꯃꯤꯌꯥꯝꯒ ꯆꯠ ꯆꯠꯂꯀꯟꯗ ꯅꯨꯡꯉꯥꯏꯅꯤ
ꯑꯗꯨꯝ ꯈꯪꯗꯦ ꯀꯤꯕꯨꯗꯤ ꯀꯤꯌꯦ
ꯀꯤꯌꯦ ꯍꯣ ꯎꯝ ꯑꯗꯨꯝ ꯃꯤ ꯃꯌꯥꯝ ꯆꯠꯂꯗꯤ ꯅꯨꯄꯥ ꯂꯥꯏꯔꯗꯤ ꯀꯩꯁꯨ ꯀꯥꯥꯏꯗꯦꯀꯣ
ꯍꯥꯄꯦꯟ ꯁꯦꯠꯔꯒ ꯆꯠꯄꯒꯤ ꯀꯣ ꯑꯗꯨ ꯅꯨꯃꯤꯠ
ꯎꯝ ꯑꯩꯁꯨ ꯍꯥꯐꯄꯦꯟꯁꯨ ꯂꯧꯅꯤꯡꯉꯤꯅꯦ ꯑꯃ ꯂꯩꯗ꯭ꯔꯗꯤ ꯌꯥꯔꯣꯏ ꯎꯝ ꯑꯃꯕꯨ ꯅꯥ ꯈꯔ ꯐꯥꯅꯤ ꯑꯩ ꯑꯩꯗꯤ ꯕꯔꯥꯎꯟꯁꯨ ꯂꯥꯎꯅꯤꯡꯉꯤ
ꯑꯃꯨꯕꯗꯤ ꯍꯥꯏꯗꯤ ꯑꯗꯨꯝ ꯁꯦꯠꯇ꯭ꯔꯁꯨ ꯃꯤꯅ ꯄꯥꯛ ꯈꯪꯗꯦꯅ
ꯑꯗꯨꯒꯤꯅꯤ ꯇꯣꯏꯅ ꯁꯦꯠꯂꯁꯨꯀꯣ ꯎꯝ ꯑꯃꯨꯕ ꯒꯨꯝꯕꯗꯤ ꯁꯨꯃꯥꯏꯅ ꯇꯥꯎꯋꯦꯗ ꯄꯨꯔꯥ
ꯍꯣꯢ
ꯈꯔ ꯀꯂꯔꯐꯨꯜ ꯑꯣꯏꯌꯦꯕꯁꯤꯡꯗꯤꯀꯣ ꯑꯗꯨꯝ ꯁꯦꯠꯂꯀꯥꯟꯗ ꯃꯤ ꯑꯗꯨꯝ ꯎ ꯍꯥꯎꯋꯦꯗꯅ
ꯀꯣꯔꯇꯤꯁꯀꯤ ꯀꯦꯟꯍꯣꯗꯣ
ꯎꯝ
ꯃꯥꯅ ꯋꯥꯛꯀꯤꯡ ꯆꯠꯄ ꯀꯥꯟꯗꯀꯣ ꯁꯦꯠꯄꯗꯣ ꯑꯥ ꯌꯥꯝ ꯄꯥꯝꯃꯦ ꯂꯧꯏꯌꯦ ꯑꯃꯨꯕ ꯉꯥꯛꯇ
ꯃꯣꯏꯗ
ꯃꯥꯒꯤ ꯍꯥꯏꯄꯦꯟꯗꯤ ꯈꯔꯥꯕꯨꯗꯤ ꯇꯦꯜꯂꯤ ꯑꯗꯨ ꯑꯣꯏꯔꯁꯨ ꯐꯖꯩ ꯃꯉꯣꯟꯗ
ꯌꯥꯝ
ꯎꯨꯞ ꯐꯖ ꯈꯨꯡꯎꯞ ꯐꯖꯕ ꯍꯣꯏ ꯑꯦꯗꯤꯗꯥꯁꯅꯦ ꯈꯨꯡꯎꯞ ꯐꯖꯕ ꯕ꯭ꯂꯦꯛ ꯇꯧꯔꯒ ꯑꯃꯨꯛ ꯐ ꯇꯣꯡꯔꯒꯀꯣ ꯌꯥꯝ ꯐꯖꯥꯏꯌꯦ
ꯐꯖꯥꯔꯝꯒꯅꯤ ꯑꯁ ꯑꯥꯏ ꯈꯪꯎꯞ ꯍꯧꯖꯤꯛꯀꯥꯟ ꯌꯥꯝ ꯂꯧꯅꯤꯡꯕꯅꯦ ꯑꯗꯨꯁꯨ ꯑꯁ ꯄꯩꯁꯥꯁꯦ ꯌꯥꯔꯔꯣꯏ ꯃꯊꯪꯗ ꯌꯦꯡꯁꯤꯔꯅ ꯈꯜꯂꯤ
ꯑꯩꯁꯨ ꯂꯅꯤꯡꯉꯦ ꯑꯣꯔꯤꯖꯤꯅꯦꯜꯕꯨꯗꯤ ꯉꯝꯃꯣꯏ ꯑꯈꯣꯏꯗꯤ
ꯉꯝꯃꯔꯣꯏ ꯑꯗꯨꯗꯤ ꯀꯥꯏꯗꯒꯤ ꯅꯍꯥꯟ ꯅꯪꯒꯤ ꯈꯣꯡꯒꯨꯞ ꯑꯃ ꯑꯩꯈꯣꯏ ꯑꯢꯖꯤꯗ ꯇꯥꯎꯔꯀꯥꯟꯗ ꯊꯣꯛ ꯂꯥꯛꯄꯗꯣ ꯎꯝ
ꯑꯥꯗ ꯑꯩ ꯄꯨꯌꯦꯕ
ꯎꯝ
ꯄꯨꯕ ꯀꯥꯟꯗ ꯑꯩ ꯏꯆꯦ ꯑꯍꯥꯟꯗꯣ
ꯎꯝ
ꯃꯥ ꯇꯣꯡꯔꯒ ꯂꯩꯕꯅꯤ ꯌꯥꯝ ꯅꯨꯡꯉꯥꯏꯌꯦ ꯍꯥꯏꯅ ꯍꯧꯖꯤꯛꯁꯨ ꯇꯣꯡꯔꯒ ꯂꯩ ꯇꯤꯒꯤ ꯇꯣꯡꯔꯒ ꯆꯠꯄꯅꯦ ꯃꯥꯗꯣ
ꯎꯝ ꯑꯗꯨꯗꯤ ꯃꯥꯒ
ꯃꯥ ꯃꯥꯒꯤ ꯈꯣꯡꯉ꯭ꯔꯥꯎꯗꯣ ꯁꯥꯡꯁꯨ ꯁꯥꯡ ꯁꯥꯡꯅ ꯗꯨꯝ ꯁꯦꯠꯄꯒꯤꯀꯣ ꯐꯖꯥꯅꯁꯨ ꯎꯗꯦꯕ ꯌꯥꯝ ꯀꯝꯐꯣꯔ ꯑꯣꯏꯌꯦ ꯍꯥꯏꯅꯀꯣ ꯑꯗꯨꯝ ꯅꯨꯡꯇꯤꯒꯤ ꯇꯣꯡꯉꯒ ꯑꯣꯐꯤꯁ ꯆꯠꯄꯅꯦ ꯃꯥꯗꯣ
ꯎꯝ ꯑꯗꯨꯗꯣ ꯑꯩꯗꯤ ꯁꯨꯃꯥꯏꯅꯗꯤ ꯂꯥꯛꯑꯔꯣꯏ ꯍꯥꯏꯕꯗꯤ ꯀꯣ ꯂꯥꯛꯀꯅꯤ ꯍꯥꯏꯕꯗꯤꯀꯣ ꯑꯩꯗꯤ ꯊꯥꯖꯗꯦꯀꯣ ꯑꯗꯨ ꯂꯥꯛꯔꯀꯥꯟꯗ ꯑꯁ ꯑꯩꯗꯤ ꯈꯪꯕ ꯋꯥꯅꯦ ꯑꯩꯗꯤ ꯁꯨꯃꯥꯏꯅꯗꯤ ꯂꯥꯛꯅꯤꯉꯥꯏꯗꯤ ꯊꯥꯖꯩ ꯁꯨꯨꯡꯁꯥꯁꯨꯖꯦ ꯊꯥꯖꯗꯦ ꯐꯠꯀꯅꯤ ꯍꯥꯏꯔ ꯑꯗꯨꯗ
ꯍꯥꯏꯗꯤ ꯄ꯭ꯔꯤꯃꯤꯌꯝꯒꯨꯝꯕ ꯈꯔꯥ ꯈꯜꯂꯒ
ꯑꯗꯨꯏ ꯑꯩꯁꯤꯅꯦ ꯑꯈꯣꯏꯒ ꯆꯞ ꯃꯥꯟꯅꯩ ꯍꯥꯏꯕꯗꯤ
ꯍꯥꯏꯗꯤ ꯃꯣꯏꯒꯤ ꯄꯣꯠꯇꯣ ꯎꯝ ꯃꯣꯏꯒꯤ ꯄꯣꯠꯇꯣ ꯌꯥꯝ ꯊꯥ ꯑꯗꯨꯝ ꯌꯥꯏꯑꯕ ꯑꯈꯣꯏꯒꯤ ꯊꯥꯎꯒꯨꯝꯕ ꯑꯗꯨꯗ ꯂꯥꯛꯄꯗꯣ ꯑꯗꯨꯒꯤ ꯈꯨꯡꯒꯨꯞꯁꯨ ꯑꯗꯨ ꯃꯥꯏꯅ ꯑꯣꯏꯔꯝꯒꯗ꯭ꯔꯥ ꯈꯜꯂꯒ
ꯅꯪꯒꯤ ꯈꯥꯎ ꯍꯥꯟꯅ ꯂꯥꯛꯄ ꯀꯥꯟꯗꯤ ꯑꯩꯈꯣꯏꯒꯤ ꯀꯩꯅꯣ ꯋꯥꯈꯜꯗꯤ ꯈꯤꯇꯪꯗꯤ ꯅꯨꯡꯉꯥꯏꯇꯦ ꯑꯗꯨ ꯑꯣꯏꯔꯁꯨ ꯍꯧꯖꯤꯛꯇꯤ ꯑꯗꯨꯝ ꯅꯪ ꯄꯨꯕ ꯀꯥꯟꯗ ꯑꯗꯨꯝ ꯌꯥꯈ꯭ꯔꯦ
ꯑꯍꯥꯟꯕꯗꯗꯤ ꯍꯣꯏ ꯈꯔꯗꯤ
ꯅꯨꯡꯉꯥꯏꯇꯦꯗꯅ ꯑꯗꯨꯒ ꯑꯩꯅ ꯕꯞ ꯕꯥꯒꯤ ꯑꯃ ꯕ꯭ꯂꯨ ꯇꯥꯎꯕꯗꯣ ꯑꯗꯨꯁꯨ ꯁꯨꯝ ꯃꯥꯏꯅ ꯇꯧꯕꯅꯦ ꯃꯤ ꯄꯨꯕ ꯂꯥꯏꯇꯦ ꯑꯗꯨꯒꯤ ꯈꯥꯎꯗꯣ꯫
ꯈꯥꯎꯒꯨꯝꯕꯗꯤ ꯑꯥ ꯑꯗꯨꯝ ꯀꯨꯏꯅ ꯁꯤ ꯑꯥ ꯄꯨꯕ ꯃꯇꯝꯗꯒꯤꯀꯣ ꯐꯖꯥꯕ
ꯑꯥ ꯑꯧ ꯍꯣꯏ ꯍꯣꯏ ꯅꯪꯒꯤ ꯈꯥꯎꯁꯨ ꯁꯨꯃꯥꯏꯅ ꯊꯣꯛꯈ꯭ꯔꯦ ꯍꯥꯟꯅ ꯂꯥꯛꯄ ꯀꯥꯟꯗꯤ ꯑꯩꯈꯣꯏꯒꯤ ꯑꯦꯛꯁꯄꯦꯛꯇꯦꯁꯟꯗꯣ ꯈꯔꯗꯤ ꯅꯨꯡꯉꯥꯏꯇꯦ ꯑꯗꯨꯁꯨ ꯍꯧꯖꯤꯛꯇꯤ ꯌꯥꯗ꯭ꯔꯦꯗꯅ꯫
ꯍꯦꯛ ꯂꯥꯛꯄ ꯀꯥꯟꯗ ꯑꯩꯒꯤ ꯂꯦꯞꯇꯣꯞ ꯆꯅꯒꯅꯤ ꯗ꯭ꯔꯥꯅ ꯆꯌꯦꯛ ꯇꯥꯎꯕꯗ ꯌꯧꯅꯤꯡꯅꯤꯡꯉꯦ ꯆꯟꯒꯗ꯭ꯔꯥꯅꯥ
ꯑꯗꯨꯒ ꯕꯦꯒꯇꯤ ꯈꯔ ꯁꯨꯃꯥꯏꯅ ꯌꯨꯅꯤꯛ ꯇꯥꯎꯕꯅ ꯑꯩꯗꯤ ꯐꯥꯏꯌꯦ꯫
ꯑꯣ ꯀꯂꯔꯕꯨꯗꯤ ꯄꯥꯝꯃꯦ ꯑꯩ
ꯎꯝ ꯀꯂꯔꯅꯅꯦ ꯅꯪꯉꯤꯗꯣ
ꯎꯝ ꯀꯂꯔ ꯐꯖꯗ꯭ꯔꯗꯤ ꯍꯣꯏ ꯑꯗꯨꯅꯤ
ꯇꯁꯨ ꯅꯪꯒꯤ ꯈꯥꯎꯗꯣ ꯃꯤꯅ ꯄꯨ ꯄꯨ ꯄꯨꯗ꯭ꯔꯕꯒꯤꯗ ꯀꯣ ꯐꯥꯏꯌꯦ꯫
ꯑꯣ
ꯃꯤ ꯃꯤꯌꯥꯝ ꯄꯨꯕꯗꯣ ꯑꯩꯗꯤ ꯄꯥꯝꯗꯦ ꯑꯩꯗꯤ ꯄꯨ ꯑꯩꯁꯨ ꯄꯨ ꯑꯗꯨ ꯅꯪ ꯈꯛꯇꯅꯤ ꯑꯗꯨꯁꯨ ꯑꯣꯔꯤꯖꯤꯅꯦꯜꯗꯤ ꯑꯣꯔꯤꯖꯤꯅꯦꯜꯅꯤꯗꯅ꯫
ꯍꯣꯏ
ꯑꯣꯔꯤꯖꯤꯅꯜ ꯀꯣꯅꯥꯒꯤ ꯈꯥꯎꯕ ꯗꯣ
ꯍꯣꯏ ꯃꯥꯜꯂꯦ ꯈꯪꯗꯦ ꯎꯝ ꯃꯈꯥꯗ ꯂꯦꯗꯔ ꯂꯥꯛꯏꯗꯅ ꯄꯤꯌꯣꯔ ꯂꯦ ꯗꯔꯗꯤꯅ ꯑꯁꯦꯡꯕꯗꯤ ꯅꯠꯇꯦ ꯃꯥꯂꯤ ꯃꯥꯂꯦ ꯑꯣꯔꯤꯖꯤ ꯅꯦꯜꯕꯨꯗꯤ ꯑꯣꯏꯔꯝ